ꯍꯜꯂꯣ
ꯑꯣ ꯇꯥꯄ꯭ꯔꯣ
ꯑ ꯇꯥꯏꯌꯦ
ꯑꯣ ꯆꯥꯛ ꯆꯥꯔꯄ꯭ꯔꯣ ꯆꯤꯠꯆꯦ
ꯑ ꯆꯥꯗꯔꯤꯌꯦ
ꯎꯝ ꯊꯦꯡ ꯑꯩꯈꯣꯏꯁꯨ ꯆꯥꯗ꯭ꯔꯤ ꯍꯧꯖꯤꯛꯈꯛꯗ ꯆꯥ ꯄꯨꯨꯈꯥꯔꯒ ꯂꯩ
ꯀꯩ ꯏꯊꯦꯛ ꯊꯣꯟꯕꯅꯣ
ꯉꯁꯤ ꯁꯣꯏꯕꯨꯝꯒ ꯄꯥꯟ ꯏꯔꯣꯟꯕ ꯇꯧꯋꯦ
ꯑꯁ ꯌꯥꯝ ꯍꯥꯎꯏꯅ
ꯍꯣꯏ ꯍꯥꯎ ꯈꯪꯗꯦ ꯍꯥꯎ ꯇꯑꯣꯏꯔꯁꯨ ꯍꯣꯇꯦꯜ ꯇꯧꯕꯅꯤꯅ ꯈꯪꯗꯦ ꯅꯪꯗꯤ ꯀꯔꯤꯊꯦꯡ ꯊꯣꯡꯒꯦ ꯆꯤꯆꯦꯗꯤ
ꯑꯁ ꯗꯥꯜ ꯑꯂꯨ ꯀꯥꯡꯁꯣꯏ ꯑꯃ ꯏꯔꯣꯟꯕ ꯑꯃ
ꯑꯗꯨꯅ ꯍꯥꯎꯕꯅꯦ ꯌꯨꯝꯗ ꯂꯩꯕ ꯏꯟꯁꯥꯡ ꯌꯥꯝ
ꯑꯥ ꯍꯥꯎꯋꯦ ꯍꯥꯎꯋꯦ ꯌꯨꯝꯒꯤ ꯏꯟꯁꯥꯡ ꯅꯥꯄꯤ ꯍꯦꯛꯑꯥꯒ ꯑꯗꯨꯝ ꯆꯥꯏ ꯒꯣꯗꯒꯤꯀꯣ
ꯑꯣ ꯑꯣ ꯐꯩꯌꯦ
ꯀꯅꯥ ꯀꯅꯥ ꯂꯩꯕ꯭ꯔꯣ
ꯍꯧꯖꯤꯛꯅ ꯑꯩ ꯏꯊꯟꯇ ꯂꯩꯌꯦꯒ ꯃꯊꯛꯇ ꯀꯥꯡ ꯀꯣ ꯇꯧꯕ
ꯑꯥ ꯑꯥ ꯃꯤ ꯀꯌꯥ ꯂꯩꯕ꯭ꯔꯣ ꯅꯣꯏꯗꯦ
ꯍꯣꯁꯇꯦꯜꯗꯣ ꯃꯤ ꯌꯥꯝꯃꯦ
ꯏ ꯌꯥꯝꯃꯦ ꯑ ꯏꯆꯤꯟꯅꯥꯎ ꯀꯌꯥ ꯂꯩꯕ꯭ꯔꯣ
ꯑꯩ ꯃꯉꯥ ꯃꯉꯥ ꯂꯩꯌꯦ ꯆꯁꯦ
ꯑ ꯑꯩꯈꯣꯏ ꯑꯩꯈꯣꯏꯅ ꯈꯔ ꯌꯥꯝꯃꯦ ꯑꯗ ꯑꯈꯣꯏꯗꯤ ꯇꯔꯥ ꯍꯦꯜꯂꯦ
ꯑꯣ ꯇꯔꯥ ꯍꯦꯂꯦ
ꯑꯉꯥꯡ ꯇꯔꯦꯠ ꯑꯣꯏꯃꯀꯣ ꯎꯝ
ꯑꯣ ꯇꯤꯆꯦ ꯇꯤꯆꯦꯗꯤ ꯂꯨꯍꯣꯡꯈꯕ꯭ꯔꯥ
ꯔꯨꯍꯣꯡꯗ꯭ꯔꯦꯍꯦ ꯅꯪꯗꯦ
ꯑꯩ ꯂꯨꯍꯣꯡꯗ꯭ꯦ ꯑꯩ ꯑꯉꯥꯡ ꯌꯦ ꯑꯣꯏꯔꯤꯁꯦ ꯑꯩ ꯏ ꯏꯍꯤꯍꯤ ꯐꯪꯗꯦ ꯆꯤꯆꯦ ꯆꯍꯤ ꯅꯥꯏꯟꯇꯤꯟ ꯈꯛꯇꯅꯦ ꯇ꯭ꯋꯦꯟꯇꯤ ꯁꯨꯗꯣꯏꯔꯦ
ꯑꯣ ꯑꯉꯥꯡ ꯑꯣꯏꯔꯤꯩꯗ ꯑꯩꯈꯣꯏꯗꯤ ꯇ꯭ꯋꯦꯟꯇꯤ ꯑꯩꯠ ꯌꯧꯔꯣꯏꯗ
ꯑꯣ ꯑꯣ
ꯀꯂꯤꯁ ꯀꯥꯕ꯭ꯔꯣ
ꯑꯩ ꯀꯣꯂꯦꯖ ꯀꯥꯗ꯭ꯔꯦ
ꯀꯔꯤ ꯀꯔꯤꯁꯦ ꯍꯣꯠꯅꯔꯔꯤꯕ ꯐꯤ ꯁꯥꯕ꯭ꯔꯣ ꯑꯗꯨꯗꯤ
ꯑ ꯁꯒꯨꯕ ꯍꯥꯏꯥꯏꯇꯦ
ꯐꯤ ꯁꯥꯕ ꯇꯝꯃꯨ ꯀꯩꯅꯣ ꯀꯣꯂꯦꯖ ꯀꯥꯗꯔꯗꯤ ꯅꯨꯄꯤꯗꯤ ꯐꯤ ꯁꯥꯔꯒ ꯀꯣꯟꯅꯒꯦꯀꯣ
ꯑꯣ ꯑꯩ ꯑꯩꯗꯤ ꯑꯣꯇꯤ ꯇꯝꯕ
ꯑꯣ ꯑꯣ ꯐꯥꯏ ꯐꯥꯏ ꯑꯗꯨꯁꯨ ꯇꯃꯣꯍꯣ
ꯑꯩ ꯀꯣꯂꯦꯖꯥꯕꯤ ꯀꯥꯗꯕꯤꯗ ꯑꯩ ꯑꯩꯒꯤ ꯆꯤꯆꯦ ꯑꯩꯅ ꯑꯩꯈꯣꯏꯅ ꯅꯨꯄꯥ ꯑꯃꯈꯛ ꯇ ꯑꯗꯨꯒ ꯅꯨꯄꯤ ꯃꯔꯤ ꯑꯣꯏꯕ
ꯑꯣ ꯅꯣꯏꯅ ꯌꯨꯝ ꯄꯥꯅꯈ꯭ꯔꯕꯣ
ꯑꯉꯥꯡ ꯑꯣꯏꯔꯤꯌꯦ ꯑꯩꯒꯤ ꯆꯦꯆꯦꯁꯨ ꯅꯪꯗꯒꯤ ꯑꯉꯥꯡ ꯑꯣꯏꯔꯤꯌꯦ
ꯍꯣꯏ ꯅꯄꯥꯔꯒꯣꯏ ꯆꯦ ꯑꯣꯏꯗꯤ ꯄꯥꯈ꯭ꯔꯔꯕꯣ
ꯀꯦꯛ ꯑꯃꯁꯨ ꯄꯥꯟꯗꯦ ꯑꯩ ꯆꯦꯆꯦ ꯑꯃ ꯂꯩꯑ ꯑꯗꯨꯒ ꯃꯈꯥ ꯑꯩ ꯆꯦꯆꯦ ꯑꯩꯁꯦ ꯇꯨ ꯊꯥꯎꯖꯟ ꯊ꯭ꯔꯤꯅꯦꯅ ꯇ꯭ꯋꯦꯟꯇꯤ ꯐꯣꯔ ꯈꯛꯇ ꯑꯣꯏꯔꯝꯃꯅꯦ ꯑꯩ ꯑꯩꯠꯁꯇꯣ
ꯑꯣ ꯑ
ꯑꯗꯨꯒ ꯑꯩ ꯑꯗꯨꯒ ꯏꯅꯥꯎꯄꯥ ꯀ꯭ꯂꯥꯁ ꯇꯦꯟꯁꯨ ꯄꯥꯁ ꯇꯧꯗ꯭ꯔꯤ
ꯑꯣ ꯍꯣꯏꯗ ꯀꯣ ꯀꯣꯟꯅ ꯑꯗꯨꯝ ꯄꯥꯔꫭ ꯉꯟꯅ ꯄꯥꯔꯒ ꯋꯥꯅꯕ ꯅꯣꯡ ꯆꯕ꯭ꯔꯣ
ꯎꯝ
ꯅꫭꯏꯗꯤ ꯂꯩ ꯂꯏꯕ꯭ꯔꯣ ꯂꯧꯒꯨꯝꯕ
ꯑꯩꯈꯣꯏ ꯂꯧꯒꯨꯝꯕ ꯇꯧꯗꯦ
ꯌꯥꯝ ꯅꯨꯡꯉꯥꯏꯂ ꯂꯩ ꯃꯥꯜꯂꯦ ꯀꯣ ꯅꯣꯏꯗꯤ
ꯈꯪꯗꯦ ꯂꯧꯒꯨꯝꯕ ꯇꯧꯕ ꯇꯧꯗꯦ ꯃꯃꯥ ꯕꯕꯥ ꯀꯩꯀꯥꯁꯨ
ꯃꯥꯕꯔ ꯀꯣꯏꯗꯤ ꯀꯥꯏ ꯂꯩꯕꯣ
ꯃꯃꯥ ꯃꯄꯥꯅꯦ ꯇꯃꯦꯡꯂꯣꯡꯗ ꯂꯩꯌꯦ
ꯍꯥꯏ ꯍꯧꯖꯤꯛ ꯍꯧꯖꯤꯛ ꯁꫭꯏꯅꯤꯀꫭ ꯅꯪꯒꯤꯗꯤ
ꯑ
ꯍꯥ ꯏ ꯀꯔꯤ ꯀꯔꯤ ꯀꯔꯤ ꯀꯔꯤ ꯇꯧꯔꯒ ꯉꯁꯤꯗꯤ ꯀꯥꯏ ꯆꯠꯀꯅꯤ ꯌꯨꯝꯗ ꯂꯩꯒꯦꯔꯣ ꯌꯨꯝꯒꯤ ꯊꯕꯛ ꯁꯨꯒꯦꯔꯣ
ꯀ꯭ꯂꯥꯁ ꯆꯛꯀꯅꯤꯌꯦ ꯑꯩ
ꯋꯥꯁꯇꯅꯦꯕ ꯑ
ꯎꯝ ꯑꯩ ꯌꯨꯝꯗ ꯂꯩꯗꯦ ꯆꯤꯆꯦ ꯑꯩꯒꯤ ꯍꯣꯁꯇꯦꯜꯗ ꯂꯩꯌꯦ
ꯍꯣꯁꯇꯦꯜꯗ ꯂꯩꯕ꯭ꯔꯣ
ꯍꯣꯏ
ꯑꯣ ꯑꯣ ꯌꯥꯝ ꯐꯔꯦ ꯑꯗꯨꯗꯤ ꯍꯣꯁꯇꯦꯜ ꯂꯩꯕꯁꯦ ꯅꯨꯡꯉꯥꯏꯕꯅꯦ ꯀꯣꯂꯦꯖ ꯀꯥꯕ ꯍꯣꯁꯇꯦꯜ ꯂꯩꯕꯁꯦ ꯁꯦ ꯑꯗꯨꯝ ꯅꯨꯡꯉꯥꯏꯕ ꯄꯨꯟꯁꯤ ꯍꯥꯏꯕꯗꯨꯅꯤ ꯀꯩꯅꯣ ꯃꯃꯥꯟꯅꯕꯤꯒ ꯄꯨꯜꯂꯒ ꯀꯣꯏꯕ ꯂꯥꯡꯕꯀꯣ
ꯍꯣꯏ ꯅꯨꯡꯗꯤ ꯅꯨꯡꯉꯥꯏꯗ ꯑꯣꯏꯔꯁꯨ ꯁꯤꯗꯤ ꯃꯄꯥꯟ ꯆꯨꯞꯊꯣꯛꯎꯦ ꯊꯣꯛꯍꯟꯗꯦ ꯑꯩꯈꯣꯏ ꯀ꯭ꯂꯥꯁ ꯆꯠꯂꯀꯅꯤ ꯑꯃꯨꯛꯀ ꯍꯜꯂꯛꯀꯅꯤ ꯑꯗꯨꯝ ꯍꯣꯁꯇꯦꯜꯗ ꯑꯗꯨꯝ ꯂꯩꯌꯦ
ꯂꯥꯏꯔꯤꯛꯇꯤ ꯀꯟꯅ ꯄꯥꯔꯝꯃꯅꯦ ꯍꯣꯁꯇꯦꯜ ꯂꯩꯃꯗꯤꯀꯣ
ꯈꯪꯗꯨꯗ ꯄꯨꯂꯞ ꯄꯨꯟꯕꯅꯤꯅ ꯂꯥꯡꯕꯗꯤ
ꯍꯣꯏ ꯄꯣꯂꯞꯄꯨꯔꯂꯗꯤ ꯂꯥꯡꯗꯤ ꯂꯥꯡꯕꯅ‌ꯦ ꯍꯣꯁꯇꯦꯜ ꯂꯩꯕꯁ‌ꯦ ꯀꯣ ꯏꯟꯁꯥꯡ ꯏꯟꯁꯥꯡꯒꯨꯝꯕꯗꯤ ꯍꯥꯎꯕ꯭ꯔꯣ
ꯌꯦꯟꯁꯥꯡ ꯍꯧꯖꯤꯛꯀꯥꯟꯗꯤ ꯍꯥꯎꯋꯦ ꯑꯗꯨ ꯑꯣꯏꯔꯁꯨ ꯁꯤꯖꯅꯨꯌꯔ ꯃꯈꯣꯏ
ꯏꯔ ꯏ ꯀꯔꯝ ꯁꯥꯗꯤ ꯀꯔꯤ ꯑꯩ ꯁꯥ ꯄꯤꯖꯥꯕ꯭ꯔꯥ ꯌꯦꯟꯒꯨꯝꯕ ꯉꯥꯒꯨꯝꯕꯗꯤ ꯄꯤꯖꯔ
ꯌꯦꯟ ꯆꯥꯏꯌꯦ ꯉꯥꯁꯨ ꯉꯥ ꯅꯣꯡꯃ ꯅꯣꯡꯃ
ꯍꯣꯁꯇꯦꯜ ꯂꯩꯕꯁꯦ ꯃꯤ ꯅꯣꯏ ꯍꯥꯏꯕꯅꯤꯀꯣ
ꯑꯁ ꯑꯩꯗꯤ ꯅꯣꯏꯗꯤꯦ ꯎ
ꯍꯥꯏꯕꯗꯤ ꯑꯗꯨꯝ ꯊꯕꯛ ꯁꯨꯔꯤꯗ ꯑꯗꯨꯝ ꯆꯥꯔꯒ ꯇꯨꯝꯕ ꯂꯩꯔ‌ꯦ ꯄꯥꯕ ꯂꯩꯕꯅꯤꯅꯀꯣ ꯌꯨꯝꯗ ꯂꯩꯕꯒꯗꯤ ꯈꯦꯠꯅ
ꯍꯣꯏ ꯑꯗꯨꯝ
ꯌꯨꯝꯗ ꯂꯩꯕꯁꯨ ꯅꯨꯡꯉꯥꯏꯖꯦ ꯅꯨꯡꯉꯥꯏꯀꯣ ꯃꯥ ꯃꯕꯥ ꯃꯅꯥꯛꯇ ꯂꯩꯕ ꯐꯪꯕꯁꯨ ꯅꯨꯡꯉꯥꯏ
ꯌꯨꯝꯗ ꯂꯩꯕꯗꯤ ꯊꯕꯛꯇꯤ ꯀꯝꯅꯤꯅ
ꯑꯗꯨꯒ ꯍꯣꯁꯇꯦꯜꯗ ꯂꯩꯕꯅꯤꯅ ꯇꯟꯁꯨ ꯇꯜꯂꯦ ꯊꯕꯛ ꯇꯧꯗꯕꯅꯤꯅ
ꯎꯝ ꯌꯨꯝꯗ ꯂꯩꯕꯗꯤ
ꯌꯨꯝꯒꯤ ꯊꯛꯕꯛ ꯀꯔꯤ ꯀꯔꯥ ꯁꯨꯔꯒ ꯑꯗꯨꯝ ꯐ꯭ꯔꯤ ꯑꯣꯏꯕꯗꯨꯀꯣ ꯍꯣꯁꯇꯦꯜꯗꯗꯤ ꯐ꯭ꯔꯤ ꯇꯧꯕ ꯌꯥꯗꯦꯕ
ꯍꯣꯏ ꯑꯗꯨꯒ ꯊꯕꯛꯁꯨ ꯄꯥꯛ ꯇꯧꯗ꯭ꯔꯦ ꯍꯣꯁꯇꯦꯜꯗꯗꯤ
ꯑꯣ
ꯑꯗꯨꯝ ꯍꯜꯂꯛꯈ꯭ꯔꯅꯤ ꯑꯗꯨꯝ ꯂꯩꯈ꯭ꯔꯅꯤ ꯅꯨꯡꯗꯥꯡ ꯑꯣꯏꯔꯗꯤ ꯆꯥꯛ ꯆꯥꯔꯅꯤ ꯀꯨꯝ ꯐꯦꯡꯕ ꯀꯩꯀꯥꯗꯤ ꯑꯩꯈꯣꯏ ꯆꯥꯕ ꯒꯤꯔꯤ ꯑ ꯐꯦꯡꯒꯅꯤ ꯑꯗꯨꯒ ꯐꯣꯟ ꯁꯃꯤꯠ ꯇꯒꯅꯤ ꯑꯃꯨꯀꯛꯇ ꯑꯗꯨ ꯈꯣꯠꯇ
ꯑꯩꯈꯣꯏꯗꯤ ꯐꯤꯁ ꯁꯥꯔꯒ ꯂꯩ ꯐꯅꯦꯛꯀꯨꯝꯕ ꯑ ꯐꯤꯅ ꯀꯣꯃ ꯑꯗꯨꯝ ꯁꯥꯔ
ꯎꯝ
ꯑꯗꯔ ꯂꯥꯏꯗꯤ
ꯑꯩꯈꯣꯏ ꯃꯃꯥ ꯃꯃꯥ ꯃꯈꯣꯏꯁꯨ ꯃꯔꯥ ꯃꯔꯥ ꯁꯥꯏ ꯐꯤꯒꯒ ꯑꯩꯈꯣꯏ ꯍꯥꯏꯗꯤ ꯌꯣꯟꯗꯕꯤꯗ ꯑꯩꯈꯣꯏ ꯑꯥ ꯆꯦꯆꯦ ꯃꯈꯣꯏꯕꯤ ꯁꯥꯕꯗꯣ
ꯑꯣ ꯑꯩꯈꯣꯏꯅꯗꯤ ꯑꯣꯗꯔꯒꯤ ꯁꯥꯥꯕꯀꯣ ꯍꯧꯖꯤꯛꯁꯨ ꯈ꯭ꯔꯤꯁꯃꯥꯁꯅ ꯁꯦꯝꯕꯅꯤꯅꯀꯣ ꯑꯣꯗꯔ ꯌꯥꯝ ꯂꯥꯛꯑꯦ
ꯑꯣ
ꯁꯥꯕ ꯉꯝꯗꯦꯗ ꯋꯥꯗ ꯐꯩ ꯁꯥꯕꯣ
ꯋꯥꯏꯑꯗꯤ ꯋꯥꯏ ꯃꯤꯛꯁꯨ ꯁꯣꯛꯑꯦ ꯍꯥꯏꯌꯦ
ꯃꯤꯁꯨꯁꯕ ꯀꯣꯡꯁꯨꯅ ꯑꯗꯨ ꯑꯗꯨꯝ ꯐꯤ ꯁꯥꯕ ꯄꯩꯁ ꯁꯥꯕꯗꯨꯅ ꯑꯗꯨꯝ ꯂꯥꯏꯌꯦꯡꯕꯅ ꯂꯣꯏꯃꯨꯛ ꯆꯠꯂꯤꯦꯗ ꯀꯅꯥꯗꯨꯅ ꯍꯛꯆꯥꯡ ꯁꯣꯛꯅꯒꯅꯤ ꯐꯤ ꯁꯥꯗ꯭ꯔꯗꯤ ꯑꯩꯈꯣꯏꯗꯤ ꯆꯠꯐꯝ ꯂꯩꯇꯦ ꯑꯗꯣ ꯐ꯭ꯔꯤꯗ ꯂꯩꯕ ꯁꯔꯨꯛꯄꯨꯗꯤ ꯍꯥꯏꯅ ꯑꯗꯨꯝ ꯄꯪꯁꯥ ꯁꯥꯔ ꯂꯩꯕꯅꯤ ꯐ꯭ꯔꯤꯗ ꯂꯩꯕꯁꯨ ꯅꯨꯡꯉꯥꯏꯇꯦꯗꯥꯅ ꯅꯣꯡ ꯆꯨꯋꯦ
ꯐꯤ ꯁꯥꯕꯁꯨ ꯄꯩꯁꯥꯗꯤ ꯌꯥꯝ ꯐꯪꯕꯅꯦ
ꯑꯁ ꯐꯪꯉꯁꯨꯀꯣ ꯑꯗꯨꯝ ꯐꯪꯕ ꯄꯩꯁꯥꯗꯨꯅ ꯑꯃꯨꯛ ꯍꯛꯆꯥꯡ ꯍꯣꯁꯄꯤꯇꯥꯜꯗ ꯑꯗꯨꯝ ꯌꯦꯡꯊꯣꯛꯄ ꯂꯣꯏꯁꯤꯜꯂꯤꯗ
ꯍꯛꯆꯥꯡ ꯅꯥꯕꯗ ꯃꯣꯏ ꯃꯤꯠꯁꯨ ꯅꯨꯡꯉꯥꯏꯗꯕꯀꯣ ꯅꯨꯃꯤꯗꯥꯡ ꯋꯥꯏꯔꯝꯗꯁꯨ ꯁꯥꯕ ꯌꯥꯎꯕꯅꯦꯍꯦ ꯂꯥꯠ ꯊꯥꯜꯂꯒꯀꯣ ꯏꯪꯗꯗꯤ ꯂꯩꯔꯝꯃꯗꯤ ꯑꯁ ꯃꯥꯏꯁꯨ ꯅꯨꯡꯉꯥꯏꯇꯕ
ꯎꯝ ꯎꯝ
ꯃꯩꯁꯦ ꯅꯨꯡꯉꯥꯏꯇꯦ ꯅꯣꯡ ꯆꯨꯔꯁꯨ ꯍꯦꯛꯇ ꯃꯨꯜꯂꯦ ꯅꯨꯡꯁꯤꯠ ꯀꯜꯂꯁꯨ ꯁꯤꯠꯄ ꯃꯨꯠꯄ ꯑꯗꯨꯝ ꯇꯧꯋꯦ ꯃꯥꯏ ꯅꯨꯡꯉꯥꯏꯇꯦ ꯆꯤꯡꯗꯗꯤꯀꯣ ꯏꯁꯤꯡꯗꯤ ꯅꯨꯡꯉꯥꯏ ꯅꯣꯏꯗꯤ ꯏꯁꯤꯡ ꯅꯨꯡꯉꯥꯏꯕ꯭ꯔꯣ
ꯑꯩꯈꯣꯏꯗꯤ ꯑꯗꯨꯝ ꯑꯗꯨꯝ ꯍꯣꯁꯇꯦꯜ ꯂꯩꯕꯅ ꯑꯗꯨꯝ ꯅꯨꯡꯇꯤꯒꯤ ꯂꯧꯋꯦ ꯏꯁꯤꯡ ꯂꯩꯕꯗꯤ ꯍꯥꯏꯗꯤ ꯂꯧꯕꯗꯣ
ꯄꯥꯛꯂꯣꯝꯗꯗꯤꯀꯣ ꯏꯁꯤꯡ ꯂꯧꯋꯦ ꯑꯗꯨꯝ ꯍꯥꯏꯌꯦ ꯏꯁꯤꯡ ꯂꯧ ꯏꯁꯤꯡꯁꯨ ꯅꯨꯡꯉꯥꯏꯕ ꯑꯃ ꯏꯁꯤꯡ ꯑꯩꯈꯣꯏꯗꯤ ꯑꯁ ꯐ꯭ꯔꯤꯗ ꯑꯗꯨꯝ ꯏꯁꯤꯡꯗꯤ ꯅꯨꯡꯉꯥꯏꯅ ꯂꯣꯛꯀꯤ ꯏꯁꯤꯡ ꯑꯗꯨꯝ ꯆꯦꯟꯕꯅꯤꯕꯣ ꯑꯁ
ꯍꯜꯂꯣ ꯍꯜꯂꯣ ꯇꯥꯕ꯭ꯔꯣ ꯍꯜꯂꯣ ꯍꯜꯂꯣ